ꯃꯥ ꯅꯨꯡꯉꯥꯏꯔꯤꯕꯣ ꯏꯇꯥꯎ
ꯑꯥ ꯅꯨꯡꯉꯥꯏꯔꯤ
ꯅꯅꯥꯈꯣꯟ ꯇꯥꯕ ꯀꯨꯏꯔꯦꯅꯦ
ꯍꯔꯤ ꯅꯪ ꯋꯥꯔꯤ ꯁꯅ ꯍ ꯂꯕꯒꯅꯦ
ꯅꯪꯁꯨ ꯀꯣ ꯅꯅꯥꯪꯁꯨ ꯀꯔꯤꯔ ꯈꯥꯟꯗꯦ ꯃꯤꯉꯣꯟꯗ ꯄꯩꯁꯥꯅꯤ ꯅꯦꯔꯀꯥꯟꯗꯗꯤ ꯑꯗꯨꯝ ꯀꯣꯛ ꯇꯧꯔꯝꯅꯤꯅ ꯕꯤꯖꯤ ꯇꯧꯔꯁꯨ ꯑꯗꯨꯝ ꯇꯧꯔꯅꯤ ꯑꯗꯨꯒ ꯄꯤꯕ ꯀꯥꯟꯗꯗꯤ ꯑꯁ ꯐꯣꯟꯒ ꯄꯥꯏꯈꯠꯇꯦꯅꯦ ꯕꯤꯖꯤ ꯇꯧꯑꯦ ꯀꯥꯏꯅ ꯇꯥꯎꯔꯒꯀꯣ ꯃꯤꯗ ꯃꯤꯉꯣꯟꯗ ꯄꯩꯁꯥ ꯈꯪꯗꯦ ꯕꯅꯅꯥꯁꯇꯦꯝ
ꯑꯆꯥ ꯍꯥꯎꯕ꯭ꯔꯣ ꯅꯪ ꯊꯣꯡꯕ꯭ꯔꯣ ꯅꯪ ꯊꯣꯡꯉꯗꯤ ꯍꯥꯎꯔꯝꯔꯣꯏ
ꯑꯩꯅ ꯊꯣꯡꯕꯒꯤ ꯍꯥꯎꯕꯅꯦ ꯑꯁ ꯁꯟꯁꯥꯒꯔ ꯆꯞ ꯃꯅꯥꯏ ꯁꯁꯥꯒꯔ ꯆꯞ ꯃꯅꯏ ꯑꯩ ꯏꯅꯥꯎ ꯅꯨꯄꯥ ꯆꯥꯛ ꯃ ꯌꯥꯝ ꯆꯥꯏ ꯅꯅꯤ ꯀꯔ ꯌꯦꯟꯁꯥꯡ ꯆꯥꯕ꯭ꯔꯥ
ꯑꯩ ꯉꯁꯤ ꯆꯥꯛ ꯆꯥꯔꯣꯏ ꯍꯌꯦꯡ ꯑꯣꯏꯅ ꯆꯥꯔꯅꯤ
ꯅꯪ ꯉꯁꯤ ꯆꯥꯛ ꯀꯥꯎꯒꯗ꯭ꯔꯅ ꯉꯥꯏꯔꯦ ꯍꯒ ꯀꯥꯎꯗꯕꯦ
ꯑꯩ ꯀꯥꯎꯅꯔꯣꯏ
ꯑ ꯑ
ꯎꯝ
ꯎꯝ ꯑꯩ
ꯇꯧꯔꯤꯁꯤꯕ ꯀꯣ
ꯎꯝ ꯀꯟ ꯀꯧꯅꯤꯡꯉꯥꯏ ꯃꯥꯗꯦ ꯄꯤꯔꯣ ꯑꯗꯣ ꯑꯩꯉꯣꯟꯗ ꯆꯥꯛ ꯀꯧꯒꯗ꯭ꯔꯥ ꯍꯥꯏꯕ ꯑꯩꯅ ꯑꯁ ꯆꯥꯛ ꯀꯧ ꯊꯣꯛꯀꯗꯕ ꯃꯤ ꯌꯥꯝꯃꯟꯕꯒꯤꯀꯣ ꯅꯪꯁꯦ ꯂꯤꯁ ꯆꯅꯤ ꯃꯇꯨꯡꯗ ꯂꯩ ꯍꯥꯏꯕ ꯅꯪꯁꯦ ꯅꯪꯁꯦ ꯂꯥꯁ ꯁꯦꯀꯦꯟꯗ ꯂꯩ ꯍꯥꯏꯗꯨꯗ ꯃꯥ ꯁꯥꯎꯕꯅꯤ ꯂꯥꯁꯁꯦ ꯀꯅꯥꯔꯥ ꯍꯥꯏꯕ ꯑꯩꯅ ꯀ꯭ꯋꯥꯟ ꯍꯥꯏꯕ
ꯂꯥꯁꯁꯦ ꯈꯣꯋꯥꯅꯦ ꯂꯥꯁ ꯁꯦꯀꯦꯟꯁꯦ ꯄꯤꯔꯛꯅꯦꯕ ꯅꯪꯅꯀꯣ ꯂꯥꯁ ꯊꯥꯔꯠꯇ
ꯑꯦ ꯄ
ꯃꯤ ꯍꯥꯏꯅ ꯈꯟꯗꯦꯕ
ꯑꯩ ꯐꯥꯔꯁ ꯇꯥꯑꯕ ꯃꯥꯜꯂꯤꯅꯦ ꯑꯗꯨꯗꯤ
ꯅꯪꯁꯦ ꯂꯥꯁ ꯊꯥꯔꯠ ꯑꯣꯏ ꯍꯣꯏ ꯃꯕꯥꯅꯤꯗꯒꯤꯗꯤ ꯈꯔꯗꯤ ꯍꯥꯥꯟꯗꯤ ꯍꯥꯜꯂꯦ
ꯎ
ꯑꯩ ꯆꯥꯛ ꯆꯥꯗꯕꯤꯗ ꯇꯣꯡꯒꯅꯤ ꯉꯁꯤ ꯍꯣꯡꯅꯤꯡꯅꯕ
ꯗꯥꯢꯇꯤꯡ ꯇꯧꯃꯔꯥ
ꯍꯣꯏ ꯏꯟꯁꯥꯡꯗꯤ ꯃꯌꯥꯝ ꯂꯩꯗꯣ ꯊꯣꯡꯅꯤꯡꯅꯕ
ꯃꯤꯗꯤꯀꯣ ꯄꯩꯁꯥ ꯍꯣꯏ ꯄꯩꯁꯥ ꯁꯦꯚ ꯇꯧꯅꯤꯡꯉꯥꯏꯒꯤ ꯇꯥꯑꯣ ꯍꯣꯏ
ꯎꯝ ꯄꯩꯁꯥ ꯁꯦꯠꯂꯅꯅ ꯅꯠꯇꯦ ꯇꯥꯟꯃꯟꯕꯒꯤꯀꯣ
ꯍꯣꯏ ꯄꯩꯁꯥ ꯄꯩꯁꯥꯁꯨ ꯁꯦꯚ ꯇꯧꯔꯅꯤ ꯑꯗꯨꯝ ꯆꯥꯒꯅꯨꯀꯣ ꯅꯪ ꯅꯪꯁꯨ ꯄꯩꯁꯥ ꯂꯩꯇ꯭ꯔꯦ ꯈꯣꯡꯎꯣꯛꯄ ꯂꯥꯎꯈ꯭ꯔꯦ
ꯍꯣꯏ ꯑꯩ ꯑꯗꯨ ꯑꯣ ꯈꯣꯡꯎꯞꯇꯣ ꯌꯣꯟꯒꯅꯤ ꯅꯪ ꯂꯧꯎꯅꯤꯡꯕ꯭ꯔꯥ
ꯅꯤꯅꯦꯦ ꯀꯥꯏꯅꯤ
ꯄꯩꯁꯥ ꯂꯩꯗꯕꯒꯤ ꯑꯩ ꯖꯥꯠ ꯖꯥꯠ ꯇꯧꯔꯒ ꯌꯣꯟꯗ꯭ꯔꯗꯤ ꯌꯥꯔꯔꯣꯏꯕ ꯂꯤꯁꯤꯡ ꯑꯍꯨꯝꯒꯤ ꯌꯣꯟꯕꯤꯌꯣ
ꯎ ꯑ ꯂꯤꯁꯤꯡ ꯑꯍꯨꯝꯗꯤ ꯌꯥꯝ ꯍꯣꯡꯉꯦꯍꯦ ꯂꯤꯁꯤꯡ ꯃꯉꯥ ꯌꯣꯜꯂꯣꯍꯦ
ꯑ ꯑꯩ ꯑꯗꯨꯃꯥꯏꯅ ꯇꯧꯅꯤꯡꯗꯦ ꯍꯥꯏꯗꯤ ꯌꯥꯝ ꯇꯥꯡꯅ ꯌꯣꯝꯗꯨꯁꯨ ꯄꯥꯝꯅꯦꯕꯀꯣ
ꯑꯣꯔꯤꯖꯤꯅꯦꯜ ꯂꯩ ꯀꯥꯏꯅ ꯇꯥꯎꯔꯣ ꯑꯗꯨꯒ ꯃꯥ ꯂꯥꯎꯕ ꯂꯣꯏꯔ ꯃꯇꯨꯡꯗ ꯕ꯭ꯂꯣꯛ ꯇꯥꯎꯈꯣ
ꯎꯝ ꯄꯨꯂꯤꯁ ꯀꯧꯔꯒ ꯂꯥꯛꯑꯗꯤ ꯅꯪ ꯅꯝꯕꯔ ꯄꯤꯒꯅꯤ ꯍꯥꯏ
ꯍ
ꯃꯥꯒꯤ ꯈꯣꯡꯎꯞꯅꯦ ꯍꯥꯏꯒꯅꯤ
ꯑꯗꯨꯒ ꯑꯃꯨꯛ ꯅꯪꯒꯤ ꯅꯦꯅꯦꯒꯤ ꯅꯝꯕꯔ ꯑꯩꯅ ꯄꯤꯒꯅꯤ ꯃꯥꯒꯤ ꯃꯅꯦꯅ ꯄꯥꯎ ꯐꯥꯎꯅꯔꯣꯅ
ꯑ ꯅꯪꯁꯤꯀꯣ ꯅꯪꯁꯤꯀꯣ ꯉꯥꯎꯕꯁꯦ ꯂꯦꯞꯇ꯭ꯔꯤꯅꯦ
ꯁ ꯅꯪꯅꯦ ꯅꯍꯥꯟ ꯉꯥꯎꯕꯒꯤ ꯍꯣꯁꯇꯦꯜꯗꯒꯤ ꯊꯣꯛꯂꯛꯄꯅꯦ ꯑꯁ ꯑꯩ ꯀꯥꯎꯔꯦꯍꯦ
ꯀꯅꯥꯛ ꯍꯤꯗꯥꯛ ꯆꯥꯔꯤꯕ꯭ꯔꯣ
ꯅꯪꯒꯤ ꯑꯩ ꯄꯤꯕꯗꯣ ꯆꯥꯔꯕꯣ ꯅꯪ
ꯀꯣꯛꯀꯤ ꯍꯤꯗꯥꯛꯁꯦ ꯅꯪ ꯐꯖꯅ ꯆꯥꯗꯕ ꯃꯥꯜꯂꯦ ꯍꯟꯗꯛꯁꯦ ꯋꯥ ꯃꯊꯣꯡ ꯃꯔꯝ ꯈꯪꯗꯕ ꯋꯥ ꯉꯥꯛꯇ ꯉꯥꯡꯉꯤꯗ ꯅꯪ ꯍꯟꯗꯛꯁꯦ
ꯑꯩꯈꯣꯏ ꯃꯥꯟꯕꯤ ꯈꯣꯟ ꯅꯪꯒꯤ ꯅꯪꯁꯦ ꯌꯥꯝ ꯇꯥꯎꯋꯦꯅ ꯍꯤꯗꯥꯛꯇꯣ ꯄꯤꯈ꯭ꯔꯣ ꯄꯤꯈ꯭ꯔꯣꯅ ꯑꯁ ꯀꯣꯜ ꯇꯧꯔꯛꯄꯗ ꯌꯥꯝ ꯁꯧꯍꯟꯅꯤꯡꯕ ꯐꯥꯎꯕꯅꯤ
ꯎꯝ ꯅꯣꯏꯕꯨꯀꯣ ꯑꯩ ꯁꯤꯟꯅꯕꯁꯦ ꯌꯥꯝ ꯋꯥꯈ꯭ꯔꯦ
ꯅꯪ ꯆꯠꯈ꯭ꯔꯕ ꯃꯇꯨꯡꯗꯒꯤ ꯑꯁ ꯑꯩ ꯋꯥꯏ ꯁꯪꯕ ꯍꯥꯎꯔꯅꯦ
ꯎꯝ
ꯅꯪ ꯂꯥꯏꯔꯀꯥꯟꯅꯤ ꯑꯁ ꯋꯥꯏꯑꯦ ꯑꯩꯁꯦ ꯅꯪꯕꯨ ꯆꯦꯜꯂꯒ ꯈ ꯂꯩꯔꯒ ꯁꯦꯟꯅꯕ ꯀꯥꯟꯗ ꯑꯁ ꯋꯥꯔꯦ
ꯗꯕ ꯋꯥꯅꯦ ꯑꯗꯨ ꯅꯪ ꯕꯣꯜ ꯁꯥꯟꯅꯗ꯭ꯔꯤ ꯐꯥꯎꯗꯤ ꯀ ꯀꯔꯝꯃꯥꯏꯅ ꯂꯦꯟꯒꯅꯤ
ꯍ
ꯁꯤꯁꯦ
ꯈꯪꯗꯦꯅꯦ
ꯂꯥꯏꯔꯤꯛ ꯄꯥꯔꯒ ꯉꯥꯏꯗꯣꯏꯔꯣ ꯌꯥꯝ ꯌꯥꯝ ꯍꯩꯪꯕꯒꯤ ꯃꯑꯣꯡꯗ
ꯅꯪꯒꯤ ꯅꯨꯄꯥ ꯇꯨꯝꯈ꯭ꯔꯕꯣ
ꯍꯣꯏ ꯅꯪ ꯀꯣꯜ ꯇꯧꯅꯤꯡꯕ꯭ꯔꯥ
ꯍꯣꯏ
ꯑꯣ ꯇꯧꯑꯣ ꯀꯩꯗꯧꯔꯤꯅꯣ ꯌꯥ ꯀꯩꯗꯧ ꯀꯩꯗꯧꯔꯤꯅꯣ ꯇꯧꯔ ꯇꯧꯈ꯭ꯔꯣ ꯑꯗꯣ ꯃꯥ ꯋꯥ ꯍꯥꯏꯅꯤꯡꯉꯥꯏ ꯋꯥ ꯍꯥꯏꯅꯤꯡꯉꯥꯏ
ꯍ ꯃꯈꯣꯟ ꯇꯥꯗꯕ ꯀꯨꯏꯔꯦꯅꯀꯣ ꯇꯥꯏꯁꯤꯗ ꯅꯨꯇꯤꯒꯤ ꯁꯤꯒꯤ ꯃꯇꯝꯗ ꯇꯥꯎꯁꯤꯔ ꯀꯃꯥꯏ ꯈꯥꯡꯒꯅꯤ ꯃꯥꯁꯦ ꯑꯁ ꯅꯪꯉꯣꯟ ꯍꯥꯏꯅꯕꯤꯁꯦ ꯌꯥꯝ ꯇꯥꯜꯂꯦꯀꯣ
ꯃ ꯍꯥꯏꯔꯣꯏ ꯑꯩꯉꯣꯟꯗ ꯍꯥꯏꯔꯣꯏ ꯑꯗꯨꯒꯨꯝꯕꯗꯨ ꯍꯣꯏ ꯀꯣꯜ ꯇꯧꯔꯛꯑꯦ ꯗꯤ ꯍꯥꯏꯒꯅꯤ ꯑꯗꯨꯕꯨ ꯑꯁ ꯇꯜꯂꯦꯒꯨꯝꯃꯦ ꯇꯜꯂꯦ ꯑꯗꯨꯃꯥꯏꯅ ꯀꯩꯅꯣꯗꯨ ꯁꯨꯛꯍꯥꯏ ꯍꯥꯏꯔꯣꯏ
ꯕꯤꯗꯤ ꯅꯨꯡꯇꯤꯒꯤ ꯇꯧꯋꯦ ꯀꯔꯤꯔꯅ ꯈꯪꯉꯅꯤ ꯅꯪ ꯅꯪꯅ ꯑꯩꯒꯤ ꯅꯨꯄꯥꯗ ꯇꯥꯎ ꯇꯥꯎꯋꯣ ꯑꯩꯅ ꯅꯪꯒꯤ ꯅꯨꯄꯥ ꯇ
ꯑꯩꯉꯣꯟꯗ ꯍꯥꯏꯅꯦ ꯑꯁ ꯕꯣꯟꯗꯣ ꯃꯇꯥ ꯑꯃꯅꯤꯗ
ꯅꯣꯏꯅꯤ ꯇꯧꯔꯗꯤ ꯋꯥ ꯃꯌꯥꯝ ꯂꯩꯒꯅꯤꯗ ꯈꯂꯦ ꯀꯣꯏꯅꯤꯗꯤ ꯋꯥ ꯂꯩꯔꯔꯣꯏ ꯅꯣꯏꯅꯤ ꯋꯥ ꯂꯩꯒꯅꯤ
ꯃꯥ ꯈꯣꯝꯅꯤꯉꯥꯏ ꯃꯥꯥꯟꯅꯤꯗ
ꯃꯥꯗꯤ ꯅꯧꯔꯒ ꯅꯧꯔꯒ ꯂꯥꯏꯒꯅꯤꯀꯣ
ꯈꯪꯉꯤ ꯑꯩ ꯋꯥ ꯉꯥꯡꯕꯈꯛ ꯑꯩꯅ ꯋꯥ ꯉꯥꯡꯕꯈꯛ ꯇꯥ ꯇꯥꯔꯒ ꯂꯩꯅꯤꯡꯉꯥꯏ ꯃꯥꯂꯦ
ꯎ ꯋꯥꯏꯍꯦ ꯋꯥ ꯌꯥꯝꯕꯅꯦ ꯑꯩꯉꯣꯟꯗꯗꯤ ꯍꯣꯏ ꯍꯣꯏ
ꯑꯩꯅ ꯍꯥꯏꯕ ꯈꯛ ꯈꯨꯝꯕꯒꯤ ꯑꯩꯗꯤ ꯁꯥꯎꯕꯅꯦ
ꯄ ꯂꯩꯇꯕꯒꯤꯅꯤ
ꯑꯩꯗꯤ ꯑꯟ ꯍꯣ ꯑꯗꯨ ꯑꯣꯏꯔꯁꯨ ꯍꯪꯪꯂꯛꯄ ꯌꯥꯏꯅ ꯑꯩꯒꯤ ꯃꯔꯝꯗꯁꯨ
ꯍꯣꯏ ꯅꯪ ꯅꯍꯥꯟ ꯃꯥ ꯍꯥꯡꯖꯤꯛ ꯀ ꯍꯪꯗ꯭ꯔꯤꯀꯥꯟꯗꯒꯤꯀꯣ ꯅꯪꯅ ꯀꯔꯤ ꯍꯥꯏꯁꯤ ꯍꯥꯟꯅ ꯍꯥꯏꯗꯣꯛꯄꯒꯦꯀꯣ ꯍꯪꯗ꯭ꯔꯁꯨ ꯁꯨ ꯌꯥꯔꯦꯅ ꯊꯝꯕꯒꯤ ꯑꯣꯏꯔꯝꯒꯅꯤ ꯑꯗꯨꯗꯤ
ꯑꯩꯅ ꯁꯥꯎꯅꯤꯡꯉ ꯑꯩꯁꯦ ꯅꯪ ꯃꯦꯆꯤꯟꯅꯤ ꯍꯥꯏꯅ ꯈꯟꯕ꯭ꯔꯥ ꯍꯥꯏꯕꯅꯤ
ꯑꯣꯃ ꯀꯃꯥꯏꯅ ꯍꯥꯏꯕ꯭ꯔꯣ
ꯑꯁ ꯑꯗꯨꯒꯤ ꯅꯠꯇꯦꯗ ꯑꯩꯁꯨ ꯉꯥꯡꯉꯦ ꯇꯧꯔꯤꯅꯦ ꯀꯥꯏꯅꯀꯣ
ꯎꯝ
ꯉꯥꯏꯈꯣ ꯒꯥꯏꯅ ꯌꯥꯝ ꯏꯪ ꯇꯞ ꯁꯥꯔꯒ ꯑꯩꯗꯤ ꯁꯥꯎꯅꯤꯡ
ꯅꯪ ꯍꯦꯛ ꯃꯇꯥ ꯈꯣꯗꯤꯡꯉꯦꯗ ꯁꯥꯎꯅꯤꯡ ꯁꯥꯎꯅꯤꯡ ꯉꯦ ꯉꯥ
ꯑꯩꯁꯦ ꯈꯪꯗꯦ ꯕꯦꯔꯥ ꯂꯩꯕ꯭ꯔꯥ ꯈꯪꯗꯦ ꯁꯥꯎꯅꯤꯡꯕꯒ
ꯕꯦꯔꯥ ꯂꯥꯏꯅꯦ ꯅꯪꯗꯤ ꯈꯪꯗꯕ꯭ꯔꯣ ꯑꯁ ꯀꯨꯏꯔꯦ ꯅꯪ
ꯀꯏ ꯀꯥꯏ ꯑꯩ ꯀꯣꯛ ꯂꯨꯗꯕ ꯀꯨꯏꯔꯦ ꯑꯗꯨꯒꯤ ꯀꯣꯛ ꯌꯥꯝ ꯃꯣꯠꯂꯦ
ꯎꯝ
ꯍꯣꯁꯇꯦꯜ ꯂꯩꯕ ꯐꯤꯕꯝꯗꯅꯦ ꯑꯩ ꯂꯩꯔꯤꯁꯦ
ꯇꯥꯎꯔꯝꯒꯅꯤ ꯀꯣꯏꯅꯤ ꯆꯥꯛ ꯀꯥꯎꯔꯣꯏ ꯍꯥꯏ ꯍꯥꯏꯕꯗꯨꯣ ꯅꯪ ꯃꯣꯠꯄꯒꯤ ꯑꯣꯏꯔꯝꯒꯅꯤ ꯏꯀꯥꯏꯕꯒꯤ ꯑꯣꯏꯔꯝꯃꯅꯦ ꯑꯩꯈꯣꯏ ꯑꯅꯤꯒꯤ
ꯑꯁꯦꯡꯕꯀꯣ ꯑꯩ ꯉꯁꯥꯏ ꯑꯌꯨꯛꯀꯤ ꯀꯣꯟ ꯊꯦꯡꯗ꯭ꯔꯤ
ꯑꯁ ꯅꯨꯄꯤꯒ ꯃꯥꯟꯗꯦꯍꯦ ꯅꯪꯗꯤꯦ
ꯍꯣꯏ ꯑꯩꯒꯤ ꯌꯨꯝꯅꯦ ꯑꯩ ꯀꯨꯁꯤꯅꯦ
ꯎꯝ
ꯎꯝ ꯑꯩꯒꯤ ꯔꯦꯟꯁꯤꯕꯨ ꯅꯪꯅ ꯊꯤꯕ꯭ꯔꯣ
ꯑ
ꯅꯪ ꯆꯩꯕ ꯌꯥꯕ꯭ꯔꯣ ꯑꯩꯕꯨ
ꯇꯜꯂꯦꯀꯣ ꯂꯪꯁꯤꯗꯤ ꯏꯁꯤꯡꯗꯤ ꯐꯥꯕ꯭ꯔꯥ ꯅꯣꯏꯗ
ꯏꯁꯤꯡ ꯑꯗꯨꯝ ꯇꯥꯏ ꯑꯗꯨꯁꯨ ꯐꯦꯡꯕ ꯇꯥꯟꯕꯒꯤ ꯑꯩ ꯃꯁꯔꯨꯝꯁꯨ ꯐꯩ ꯑꯩ ꯆꯥꯛꯁꯤ ꯗꯤꯁꯄꯣꯒꯤ ꯄ꯭ꯂꯦꯠ ꯑꯣꯏꯅ ꯆꯥꯔꯅꯤ
ꯎꯝ ꯑꯩꯣꯏꯅꯤ ꯂꯥꯏꯁꯤꯔꯥꯅ ꯍꯥꯏꯕꯗꯣ
ꯑꯍꯣꯏ ꯑꯗꯨ ꯂꯩꯈ꯭ꯔꯅꯤ ꯑꯩ ꯄꯩꯁꯥ ꯂꯩꯔꯗꯤ ꯑꯔ ꯌ ꯆꯠꯔꯒ ꯑꯗꯨꯝ ꯍꯨꯟꯗꯣꯛꯑꯒ ꯑꯗꯨꯗꯤ ꯆꯥꯛ ꯆꯥꯕꯁꯨ ꯒ꯭ꯂꯣꯞ ꯍꯥꯔꯒ ꯆꯥꯒꯅꯤ ꯒ꯭ꯂꯣꯞ ꯑ ꯋꯥꯟ ꯇꯥꯏꯝꯗꯤ ꯑꯗꯨꯝ ꯍꯨꯗꯣꯛꯑꯅꯤꯉ ꯈꯨꯨꯠ ꯍꯥꯥ ꯑꯃꯒꯃꯁꯨ ꯀꯥꯅ ꯒ꯭ꯌꯥꯟ ꯇꯥꯔꯦ ꯅꯪꯗꯤ ꯌꯥꯝ ꯇꯟꯅꯕ ꯁꯥꯒꯅ ꯅꯪꯁꯨ ꯇꯜꯂꯦ ꯈꯪꯉꯦ
ꯇꯥꯟꯗꯦꯗꯤ ꯀꯥꯏꯉꯣ
ꯎꯝ
ꯇꯗꯦ ꯑꯩꯉꯣꯟꯗꯒꯤꯗꯤ ꯍꯦꯟꯅ ꯐꯩ
ꯅꯪ ꯃꯄꯥꯅ ꯅꯨꯡꯁꯤꯕꯤꯒꯅꯤ ꯈꯜꯂꯒ ꯀꯩꯅꯣ ꯇꯧꯕ꯭ꯔꯥ
ꯀꯥꯏꯩꯅꯣ
ꯌꯥꯝ ꯐꯕ ꯁꯥꯔꯤꯔꯅ ꯌꯥꯝꯅ ꯀꯔꯤ ꯊꯕꯛ ꯌꯥꯝꯅ ꯊꯕꯛ ꯊꯕꯛ ꯐꯥꯕꯒꯤ ꯇꯥꯏꯞꯇꯀꯣ
ꯐꯥꯏꯅꯦ ꯀꯔꯤꯩꯅꯣ ꯊꯥꯕꯒꯤꯅꯦ
ꯑꯩꯒꯤ ꯀꯣꯟꯁꯨ ꯐꯦꯡꯕꯤꯌꯣ ꯅꯪꯗꯤ ꯐꯕꯅꯤꯅ
ꯄꯨꯔꯛꯑꯣꯅꯦ ꯐꯥꯕꯤꯒꯦ ꯑꯗꯨꯝ ꯐꯦꯡꯗꯣꯛꯀꯦ ꯄꯨꯔꯛꯑꯣ ꯑꯁꯦꯡꯕ ꯐꯦꯡꯗꯣꯛꯀꯦ
ꯑꯩꯒꯤ ꯐꯤꯕꯝ ꯎꯔꯗꯤ ꯑꯥ ꯇꯧꯒꯔꯅꯤ ꯅꯪ
ꯝ ꯅꯪ ꯉ ꯅꯪ ꯅꯪꯒꯤ ꯋꯥ ꯑꯃ ꯌꯥꯝ ꯉꯥꯡꯕ ꯑꯃꯗꯣ ꯑꯆꯦ ꯏ ꯑꯩ ꯌꯥꯝ ꯂꯨꯞꯅꯤꯡꯉꯗ
ꯕꯣꯜ ꯁꯥꯟꯅꯕ ꯃꯇꯝꯗꯀꯣ ꯑꯩꯅ ꯍꯦꯛ ꯕꯣꯜ ꯂꯧꯕꯒ ꯑꯂꯦ ꯑꯂꯦ ꯑꯂꯦ ꯍꯥꯏꯕ ꯑꯣ ꯑꯩꯈꯣꯏꯒꯤ ꯁꯤꯅꯤꯌꯔ ꯁꯤꯅꯤꯌꯔꯅꯀꯣ ꯑꯩꯒꯤ ꯃꯤꯡ ꯑꯂꯤ ꯍꯥꯏꯔꯅꯤ ꯀꯔꯤꯔ ꯅꯪꯅ ꯍꯣꯏ ꯑꯩꯈꯣꯏ ꯂꯣꯟꯅꯦꯕ ꯑꯗꯣ ꯍꯥꯏꯗꯤ ꯑꯃ ꯁꯣꯏꯕ ꯃꯇꯝꯗ ꯑꯥꯜꯂꯦ ꯍꯥꯏꯕ ꯑꯩꯈꯣꯏꯗꯣ ꯅꯈꯣꯏꯗꯤ ꯍꯥꯏꯗꯕ꯭ꯔꯣ
ꯈꯪꯗꯦ ꯑꯗꯨꯒꯨꯝꯕ ꯅꯪ ꯂꯩꯥꯏꯇꯕꯒꯤ ꯋꯥ ꯐꯠꯇꯕꯁꯦ ꯍꯧꯖꯤꯛꯇꯤ ꯇꯥꯗ꯭ꯔꯦ ꯅꯪꯒ ꯂꯩꯕꯗꯨꯗꯤ ꯑ ꯋꯥ ꯐꯠꯇꯕ ꯈꯛꯇ
ꯍꯥꯍꯥꯍꯥꯍꯥ
ꯑꯣ ꯅꯪꯒꯤ ꯃꯃꯥꯅ ꯅꯍꯥꯟ ꯉꯥꯡꯕꯗꯣ ꯑꯩꯗꯤ ꯌꯥꯝ ꯅꯣꯛ ꯅꯣꯛꯅꯤꯡꯕꯀꯣ ꯅꯍꯥꯟꯒ ꯅꯤꯡꯁꯤꯡꯂꯛꯑꯦ ꯑꯩꯗꯤ ꯅꯣꯛꯅꯤꯡꯕ
ꯑꯩꯗꯤ ꯁꯨꯛꯅꯣꯛ ꯅꯣꯛꯅꯤꯡꯗꯦ ꯀꯞꯅꯤꯡꯉꯦ
ꯅꯪꯅ ꯉꯥꯡꯕꯗꯨꯗ ꯑꯗꯨꯒꯨꯝꯕ ꯉꯥꯡ ꯍꯥꯏꯅ ꯑꯃꯃꯨꯛ ꯍꯥꯏꯔꯒꯥ ꯑꯗꯨꯒ ꯅꯪꯒꯤ ꯑ ꯅꯅꯥꯎ ꯅꯨꯄꯤꯒꯤ ꯁꯦꯇꯥꯁ ꯍꯥꯞꯄꯗꯣ ꯅꯍꯥꯟ ꯃꯦꯠꯁꯀꯤ ꯐꯥꯔꯁ ꯇꯥꯋꯏꯅ ꯔꯟꯅꯔꯁ ꯇꯥꯑꯣꯏꯅ ꯊꯝꯕꯗꯣ ꯅꯪꯒꯤ ꯏꯅꯥꯎꯅꯨꯄꯤꯗꯣ ꯁꯤꯔꯤꯁꯇ ꯀꯣ
ꯑꯥ
ꯍꯥꯏꯕꯗꯤ ꯅꯍꯟꯗꯤ ꯀꯔꯤ ꯍꯥꯏ ꯁꯃꯥꯁꯦ ꯁꯨꯃꯥꯏꯅ ꯇꯥꯎꯗ ꯑꯩꯗꯤ ꯎꯗꯕꯒꯤ ꯅꯣꯛꯅꯤꯡꯕ ꯑꯃ ꯐꯥꯎꯋꯦ ꯍꯥꯏꯕꯗꯤ ꯁꯤꯔꯤꯁꯇ ꯑꯗꯨꯝ ꯂꯩꯀ ꯂꯥꯛꯑꯕꯗꯣ
ꯍꯣꯏ
ꯑꯩꯅꯦ ꯀꯔꯤ ꯍꯥꯏꯔꯁꯨ ꯃꯥ ꯅꯪꯅ ꯍꯥꯏꯌꯦꯅ ꯅꯨꯄꯥ ꯌꯥꯝ ꯁꯥꯔꯒꯁꯨ ꯑꯉꯥꯡꯒ ꯁꯥꯔꯒ ꯁꯨꯃꯥꯏꯅ ꯇꯧꯋꯦꯅ ꯑꯗꯨ ꯑꯗꯨ ꯅꯪ ꯌꯥꯝ ꯉꯥꯡꯉꯤꯅ ꯑꯗꯨ ꯅꯨꯃꯤꯠꯇꯗꯤ ꯃꯥ ꯌꯥꯝ ꯁꯤꯐ ꯑꯦꯖ ꯑꯣꯏꯔꯒ ꯅꯨꯄꯥ ꯃꯥꯟꯗꯤ ꯅꯠꯇꯦ ꯑꯗꯨꯒꯤ ꯅꯨꯃꯤꯠꯇꯗꯤ ꯃꯥꯅ ꯁꯦꯔꯦꯁ ꯆꯥꯎꯕ ꯎꯕ ꯀꯥꯟꯗ ꯑꯩꯗꯤ ꯅꯣꯛꯅꯤꯡꯕꯀꯣ ꯃꯥꯟꯗꯕꯗꯣ
ꯃꯥꯒꯤ ꯈꯨꯂꯦꯞꯇꯨꯁꯨ ꯅꯨꯄꯥ ꯃꯥꯟ
ꯍꯣꯏ ꯍꯥꯏꯕꯗꯤ ꯑꯗꯨꯒꯤ ꯃꯇꯥꯝꯗꯤ ꯀꯔꯤ ꯍꯥꯏꯁꯤꯔꯥ ꯑꯃꯈꯛꯇ ꯑꯃꯗ ꯀꯔꯤ ꯍꯥꯏꯁꯦꯔꯥ ꯌꯥꯝꯅ
ꯍꯣꯏꯅꯦ
ꯊꯋꯥꯏ ꯊꯝꯕꯗꯣ ꯑꯗꯨꯗ